ꯍꯜꯂꯣ ꯑꯦ ꯅꯪ ꯇꯥꯔꯕꯣ ꯑꯣ
ꯑꯗꯨ ꯉꯁꯥꯏ ꯑ ꯉꯁꯥꯏꯗꯨ ꯀꯃꯥꯏ ꯇꯧꯏꯖꯥꯠꯅꯣꯕ ꯎꯝ ꯊꯋꯥꯏ ꯌ ꯀꯣꯜ ꯌꯥꯗꯕꯗꯣ ꯊꯋꯥꯏ ꯅꯨꯡꯉꯥꯏ
ꯑꯩꯈꯣꯏ ꯃꯌꯥꯝꯒ ꯌꯥꯝ ꯃꯥꯟꯅꯁꯜꯂꯛꯑꯦꯅ
ꯑꯗꯨꯗꯤ ꯑꯥ ꯅꯆꯦ ꯊꯣꯏꯕꯤꯆꯥ ꯅꯣꯏꯅꯤ ꯃꯦꯂꯥ ꯌꯦꯡ ꯁꯠꯅꯦꯕ
ꯏꯁ ꯈꯪꯗꯦ ꯑꯗꯨꯃꯥꯏ ꯍꯥꯏꯅꯔꯝꯕꯅꯤ ꯃꯥ ꯇꯣꯝ ꯆꯠꯈ꯭ꯔꯦ ꯍꯥꯏꯗꯨꯅꯤꯅꯦ ꯀꯗꯥꯏꯗꯕꯨ ꯆꯠꯈ꯭ꯔꯤꯖꯥꯠꯅꯣ
ꯑꯗꯨꯅꯤꯅꯦ ꯇꯣꯏꯅ ꯆꯠꯂꯤꯍꯦ
ꯎꯝ ꯈꯔ ꯌꯪ ꯑꯣꯏꯔꯀꯥꯟ ꯆꯠꯆꯍꯧꯔꯤꯅꯤ ꯀꯩꯅꯣ
ꯍꯣꯏ ꯍꯣꯏ ꯐꯔꯦ ꯐꯔꯦ ꯑꯗꯨꯕꯨꯗꯤ ꯍꯌꯦꯡ ꯀꯣꯟꯅ ꯆꯠ ꯌꯥꯗ꯭ꯔꯀꯥꯟꯗ ꯆꯠꯌꯥꯄꯣꯠꯇꯦ
ꯑꯝ ꯌꯥꯔꯁꯨ ꯌꯥꯗꯕ ꯃꯇꯥꯡ ꯑꯃ ꯂꯥꯛꯈꯤ
ꯂꯥꯛꯈꯤꯗꯣꯏꯅꯦ ꯑꯗꯨꯅꯦ ꯃꯤꯌꯣꯏꯕ ꯍꯖꯦ ꯉꯁꯥꯏꯗꯤ ꯁꯨꯃꯥꯏꯅ ꯁꯥꯟꯅ ꯌꯥꯕꯣꯢꯗꯤ ꯀ꯭ꯌꯥꯝ ꯅꯨꯡꯉꯥꯏꯅꯤ
ꯑꯗꯨꯅꯦ ꯄꯥꯡꯒꯜ ꯂꯩꯔꯒꯁꯨ ꯁꯦꯜ ꯄꯥꯡꯒꯜ ꯂꯩꯔꯒꯁꯨ ꯁꯦꯟ ꯂꯩꯇꯕ ꯁꯦꯟ ꯑꯃꯨꯛ ꯂꯩꯔꯒꯁꯨ ꯄꯥꯡ ꯒꯜ ꯑꯃꯨꯛ ꯂꯩꯇꯕ ꯃꯇꯝ ꯑꯃꯨꯛ ꯂꯩꯇꯕ ꯃꯇꯥꯡ ꯆꯥꯅꯗ ꯆꯥꯟꯅꯗꯅ
ꯃꯟꯕꯁꯤꯗ ꯑꯗꯨꯅꯦ ꯑꯩꯁꯨ ꯑꯦꯛꯁꯀꯔꯁꯟ ꯆꯠꯄꯁꯦ ꯉꯝꯗꯧ ꯃꯥꯟꯖꯤꯜꯂꯛꯇ꯭ꯔꯝ ꯁꯥꯃꯟꯗꯅ
ꯑꯁ ꯎꯝ ꯃꯤꯡꯗꯤ ꯄꯥꯟꯁꯤꯜꯂꯝꯃꯅꯤ ꯀꯃꯥꯏ ꯇꯧꯕ ꯑꯗꯨꯗꯤ
ꯃꯤꯡꯕꯨꯗꯤ ꯉꯁꯥꯏꯅ ꯑꯩꯅ ꯁꯥꯔ ꯔꯦꯕꯤꯗ ꯄꯥꯟꯁꯤꯜꯂꯣꯅ ꯄꯥꯟꯁꯤꯜꯍꯜꯂꯝꯃꯃꯤ
ꯑꯗꯨ ꯐꯔꯦ
ꯁꯥꯕꯁꯦ ꯈꯥꯡꯕ ꯉꯝꯗꯦꯕ ꯑꯉꯥꯡ ꯉꯁꯥꯢꯒꯤ ꯔꯤꯚꯣꯟꯗꯣ ꯌꯥꯝ ꯀꯟꯕꯅꯤ ꯃꯗꯨ ꯑꯥ ꯁꯤꯗ ꯁꯣꯒꯤ ꯅꯣꯏ ꯄꯥꯎꯡꯅ ꯁꯣꯒꯤ ꯃꯔꯤ ꯄꯥꯟꯁꯤꯜꯂꯣ ꯍꯥꯏꯕꯁꯦ
ꯑꯣ ꯄꯥꯖꯔꯣ ꯄꯥꯖꯔꯣ ꯁ꯭ꯀꯨꯜꯒꯤ ꯔꯤꯕꯣꯟ ꯍꯥꯟꯅꯒꯤ ꯁ꯭ꯀꯨꯜꯒꯤ ꯃꯌꯥꯝ ꯂꯩꯕꯅꯤ ꯎꯝ
ꯑꯁ꯭ꯋꯥꯏꯗ ꯁꯤꯖꯤꯟꯅꯗꯕ ꯇꯥ ꯇꯥ ꯂꯩꯒꯨꯝ ꯇꯧꯕꯅꯦ ꯑꯩ ꯊꯤꯔꯒꯦ
ꯎꯝ ꯌꯨꯗꯤ
ꯑꯗꯨꯅꯤ ꯉꯁꯤꯒꯤꯄꯥꯥꯝ ꯁꯅꯥꯒꯁꯨ ꯁꯥꯟꯅꯗ꯭ꯔꯦ ꯋꯥꯔꯤ ꯃꯔꯁꯤꯒꯁꯨ ꯁꯥꯟꯅꯗ꯭ꯔꯦ
ꯃꯔꯁꯤꯗꯨꯕꯨ ꯐꯔ ꯖꯥꯠꯂꯥ ꯈꯪꯗꯦ ꯍꯪꯒꯦ ꯃꯣꯏꯁꯨ ꯃꯊꯪ ꯃꯊꯪ ꯑꯗꯨꯗꯨꯒ ꯁꯥꯟꯅꯧ ꯍꯥꯏꯗꯤ ꯄꯥꯟꯁꯅꯥꯒꯤꯕꯨꯗꯤ ꯂꯣꯏꯔꯝꯈꯤꯔꯣꯏꯕ ꯑꯗꯨꯒ ꯑ ꯃꯔꯁꯤꯒꯤꯗꯤ ꯂꯣꯏꯈ꯭ꯔꯕꯅꯦ ꯑꯗꯨꯅ ꯃꯥꯅ ꯇꯧꯔꯛꯑꯖꯨ ꯌꯥꯔꯔꯣꯏꯗꯅ ꯑꯗꯨꯅ ꯅꯪꯅ ꯇꯧꯕꯤꯔꯒ ꯁꯥꯅꯔꯣ
ꯑꯩꯟ ꯇꯧꯔꯒꯗꯤ ꯌꯥꯗꯣꯏꯅꯦꯕ
ꯎꯝ ꯅꯪꯒꯤ ꯑꯩ ꯑꯁꯤ ꯏꯕꯥꯅꯤ ꯁꯥꯟꯅꯩꯁꯤ ꯁꯤꯁꯨ ꯅꯪ ꯇꯧꯔꯛꯑꯒꯗꯤ ꯌꯥꯏꯌꯦ ꯑꯩꯅ ꯇꯧꯔꯒꯗꯤ ꯌꯥꯔꯣꯏꯕ
ꯑꯣ ꯑꯗꯨꯖꯦ ꯑꯁ ꯐꯤꯔꯣꯜ ꯃꯈꯩꯗꯤ ꯂꯣꯏ ꯃꯣꯠꯂꯦ ꯍꯦꯛꯇ ꯅꯥꯎꯕꯤ ꯁꯨꯗꯣꯛꯇ꯭ꯔꯗꯤ ꯅꯣꯡꯃꯇ ꯇꯧ ꯄꯨꯡꯁꯦ ꯑ
ꯍꯣꯏ ꯍꯌꯦꯡꯂ ꯀꯩꯅꯣ ꯍꯦꯛꯇ ꯁꯨꯔꯖꯦ ꯑꯩꯁꯨ ꯐꯤꯔꯣꯜ ꯑꯃꯣꯠꯄ ꯃꯌꯥꯝ ꯑꯃ ꯂꯩꯔꯝ
ꯑꯃꯣꯠꯄ ꯉꯥꯛꯇ ꯅꯝꯖꯜ ꯂꯩꯔꯦꯅꯦ ꯑꯩꯗꯤ ꯑꯣ ꯏꯁꯥꯁꯨ ꯅꯨꯡꯉꯥꯏꯇꯝꯅꯤꯗꯅꯦ ꯅꯨꯡꯉꯥꯏꯔꯗꯤ ꯑꯩ ꯁꯨꯖꯔꯗꯕꯅꯤ ꯅꯍꯥꯟꯅ
ꯑꯣ ꯑꯩ ꯍꯌꯦꯡ ꯁꯨꯕꯤꯔꯒꯦꯁꯦ ꯀꯩꯝ ꯈꯜꯂꯨꯔꯅꯨ
ꯎꯝꯝ ꯑꯗꯨꯒ ꯐꯅꯦꯛ ꯀꯩꯅꯣꯈꯩꯖꯦ ꯑꯥ ꯂꯦꯅꯤꯟꯈꯩꯁꯦ ꯆꯅꯥꯡ ꯂꯣꯏ ꯊꯥꯖꯤꯜꯂꯒ ꯏꯁꯇꯤ ꯇꯛꯁꯤꯜꯂ ꯇꯛꯁꯤꯜꯂ ꯊꯝꯃꯒ
ꯎꯝ ꯑꯩꯖꯦ ꯇꯥꯔꯤꯕꯣ
ꯇꯥꯏꯌꯦ ꯇꯥꯏꯌꯦ
ꯑꯣ ꯑꯩꯖꯦ ꯅꯪꯒꯤ ꯂꯦꯟꯅꯤꯟꯗꯨꯖꯨ ꯂꯩ ꯑꯩꯅ ꯑꯃ ꯁꯦꯠꯆꯟꯕꯒꯤ ꯉꯍꯥꯟ ꯊꯝꯕꯥꯜ ꯃꯅꯥꯛ ꯆꯠꯂꯨꯕꯩꯗꯣ
ꯎꯝ ꯍꯣꯏ ꯑꯗꯨꯖꯨ ꯂꯣꯏ ꯁꯨꯗꯣꯛꯑꯒ ꯑꯩ ꯁꯥꯃꯟꯗꯅ
ꯉꯁꯥꯏ ꯅꯨꯡꯗꯤꯟ ꯅꯣꯏ ꯆꯠꯂꯝꯗꯥꯏꯗꯣ ꯅꯣꯏ ꯆꯠ ꯅꯣꯏ ꯆꯠꯈꯤꯕꯗꯣ ꯄꯨꯡ ꯀꯌꯥꯗꯅꯣ
ꯑꯧ ꯄꯨꯡ ꯃꯈꯥꯏꯃꯨꯛ ꯃꯌꯥ ꯑꯣꯏꯔꯝꯃꯗ꯭ꯔꯥ
ꯑꯣ ꯃꯣꯏꯗꯤ ꯀꯃꯥꯏ ꯀꯃꯥꯏ ꯇꯧꯍꯧꯔꯦ
ꯑꯥ ꯃꯃꯥꯖꯨ ꯃꯄꯥꯖꯨ ꯃꯅꯥꯎꯄꯤꯖꯨ ꯑꯝꯇ ꯂꯩꯔꯝꯗꯦ ꯃꯥ ꯃꯇꯣꯝ ꯂꯩꯔꯝꯃꯦ
ꯑꯁ ꯑꯣ
ꯑꯗꯨꯗꯩ ꯃꯣꯏ ꯒꯦꯠꯇꯨꯗꯩ ꯀꯧꯔꯦ ꯑꯩꯅ ꯂꯟꯆꯦꯟꯕꯤꯑꯦꯅ ꯃꯥ ꯊꯣꯛꯂꯛꯑꯦ
ꯑꯣ
ꯃꯃꯥꯏꯗꯣ ꯌꯥꯝ ꯂꯨꯅ ꯆꯪꯕꯕꯨꯗꯤ ꯅꯠꯇꯦ ꯃꯥꯏꯗꯣ ꯃꯥꯅ ꯏꯔꯤꯛꯁꯣꯗꯩ ꯗꯛ ꯂꯥꯎ ꯀꯨꯝꯗꯕꯒ ꯀꯥꯔꯅ ꯊꯣꯝꯖꯤꯜꯂꯛꯄꯅꯦꯌꯦ
ꯑꯣ
ꯑꯗꯩꯗ ꯑꯥ ꯀꯩꯅꯣꯗ ꯁꯣꯔꯣꯛ ꯀꯣꯏꯂꯥꯁꯇ ꯁꯤꯠꯄ ꯖꯥꯠꯅꯤꯗ
ꯀꯥꯔꯅ
ꯑꯗꯨꯖꯨ ꯀꯅꯥꯏꯅꯣ ꯑꯗꯨꯅꯣ ꯑꯗꯥꯅꯣꯗꯤ ꯍꯪꯉꯝꯗ꯭ꯔꯦ ꯑꯩꯁꯨ
ꯀꯥꯔꯗꯨꯗꯤ ꯃꯣꯏ ꯂꯥꯏꯌꯦꯡ ꯈꯣꯠꯂꯦꯡꯕꯗ ꯃꯇꯦꯡ ꯄꯥꯡꯉꯤ ꯅꯠꯇ꯭ꯔꯣ
ꯑꯗꯨꯗꯤ ꯑꯗꯨꯗꯤ ꯄꯥꯡꯕꯝꯗꯤ ꯊꯣꯛꯄꯅꯦ ꯑꯗꯨ ꯋꯥꯔꯤꯗꯣ
ꯃꯥ ꯇꯣꯝ ꯉꯥꯏꯔꯝꯃꯃꯤꯝ ꯁꯥꯟꯅꯔꯝꯗ꯭ꯔꯦ
ꯑꯥ ꯃꯥꯅꯖꯨ ꯍꯥꯟꯅꯗꯩꯖꯨ ꯆꯧ ꯆꯧ ꯉꯥꯡꯒꯟꯗꯝꯅꯦ ꯑꯩꯈꯣꯏ ꯇꯣꯝꯒꯨꯝꯕꯅꯦꯕ ꯃꯥꯖꯣ
ꯎꯝ
ꯑꯗꯨ ꯃꯃꯥꯖꯨ ꯃꯄꯥꯖꯨ ꯂꯩꯔꯝꯗ꯭ꯔꯝꯅꯤꯅ ꯅꯣꯏ ꯄꯕꯨꯡ ꯈꯣꯏꯅꯤ ꯑꯆꯥꯄꯣꯠ ꯈꯔ ꯂꯩ ꯂꯩꯔꯞ ꯄꯨꯕꯗꯣ ꯄꯤꯔꯝꯃꯒ ꯆꯠꯂꯒꯦ ꯃꯃꯥ ꯍꯣꯏꯅ ꯑꯗꯨꯝ ꯂꯥꯛꯑꯦ
ꯃꯣꯏ ꯃꯃꯥ ꯍꯣꯏꯗꯗꯤ ꯍꯥꯏꯔꯝꯗ꯭ꯔꯣ
ꯐꯣꯟ ꯇꯧꯕꯗꯨ ꯐꯣꯟꯗꯣ ꯃꯃꯥꯗꯣ ꯄꯨꯔꯝꯗ꯭ꯔꯦ ꯃꯣꯏ ꯏꯃꯨꯡꯗ ꯑꯃꯨꯛ ꯈꯤꯡꯉꯛꯑꯕ ꯐꯣꯟꯗꯨꯁꯨ
ꯎꯝ ꯎꯝ ꯐꯔꯦ ꯐꯔꯦ ꯑꯗꯨꯅꯦ ꯅꯥ ꯅꯪꯅ ꯃꯨꯛ ꯆꯠꯊꯣꯛꯑꯝꯃꯗꯤꯅ ꯍꯥꯏꯗꯣ
ꯎꯝ ꯑꯗꯨꯅꯤ ꯆꯠꯄꯗꯣ ꯃꯥ ꯀꯩꯅꯣ ꯇꯧꯕ ꯆꯠꯈꯤꯕꯗꯤ ꯅꯠꯇꯕꯖꯥꯅꯦ ꯄꯩꯁꯥ ꯇꯥꯟꯕ ꯀꯩꯅꯣ ꯇꯧ ꯑꯥ ꯃꯥꯏꯕ ꯍꯥꯏꯕ꯭ꯔ ꯃꯥꯏꯕꯤꯕ꯭ꯔ ꯊꯤ ꯆꯠꯈꯤꯕꯅꯦꯌꯦ ꯂꯥꯏ ꯈꯨꯔꯝꯅꯕ
ꯎꯝ ꯃꯥ ꯑꯩꯖꯦ ꯑꯗꯨ ꯍꯥꯏꯔ ꯔꯣꯅꯤꯕ꯭ꯂꯥ ꯗꯨꯁꯨ ꯑꯝꯇ ꯈꯨꯟꯊꯣꯛꯎꯅ ꯍꯥꯏꯒꯦꯅ ꯈꯟꯕꯅꯤꯅꯦ
ꯎꯝ ꯗꯁꯥꯅꯤꯅꯦ ꯑꯍꯜ ꯂꯃꯟꯒꯤ ꯂꯥꯏꯔꯕ ꯗꯥ ꯂꯥꯏ ꯆꯪꯉꯤ ꯏꯅꯥꯛ ꯈꯨꯨꯝꯕꯗ ꯁꯦꯟ ꯆꯪꯉꯤ ꯑꯗꯣ
ꯎꯝ ꯂꯟꯆꯦꯟꯕꯤꯅ ꯃꯥ ꯃꯅꯥꯎꯅꯨꯄꯤ ꯀ꯭ꯂꯥꯁ ꯀꯌꯥ ꯀꯥꯕ ꯂꯩꯕ
ꯅꯥꯎꯄꯤ ꯀ꯭ꯂꯥꯁ ꯅꯥꯏꯟ ꯀꯥꯕ ꯑꯣꯏꯔꯝꯗꯧ ꯃꯥꯜꯂꯦ ꯂꯟꯆꯦꯟꯕꯤꯗꯩ ꯍꯦꯟꯅ ꯍꯦꯟꯕꯅꯦ ꯃꯅꯥꯎꯄꯤꯅ ꯑꯥ ꯏꯆꯥꯇꯣꯝꯕꯤꯗꯩ ꯃꯣꯏꯅ ꯍꯦꯜꯂꯝꯃꯅꯤ ꯈꯔ ꯍꯜꯂꯅꯤ
ꯈꯣꯏ ꯃꯇꯥꯗꯣ ꯀ꯭ꯂꯥꯁ ꯑꯥꯏꯇ ꯂꯣ ꯀꯥꯏꯖꯦ ꯃꯃꯟꯗꯤ ꯑꯃ
ꯂꯟꯆꯦꯟ ꯂꯟꯆꯦꯟꯕꯤ ꯃꯅꯥꯎ ꯄꯤꯗꯤ ꯆꯥꯎꯕꯅꯦꯕ ꯅꯣꯏꯔꯒ ꯔꯟꯖꯦꯟꯕꯤꯗꯩ ꯍꯦꯟꯅ ꯆꯥꯎꯕꯅꯦ
ꯃꯣꯏ ꯑꯅꯤꯈꯥꯛ
ꯑ ꯃꯣꯏꯅꯤꯗꯡ ꯄꯣꯛꯄ
ꯎꯝ ꯅꯪ ꯍꯧꯖꯤꯛ ꯀꯩꯗꯧꯔꯤꯕ
ꯑꯩꯅ ꯁꯥꯃꯟꯗꯅ ꯀꯥꯗ ꯑꯣꯜꯂꯤ ꯇ ꯏꯪꯊꯍꯟꯒꯦꯅ ꯀꯣꯛꯅ ꯃꯔꯣꯝ ꯆꯤꯛꯄꯅꯦ ꯒꯌꯥꯟ ꯑꯝ ꯇꯥꯗꯦ
ꯀꯣꯛꯇꯤ ꯑꯗꯨꯝ ꯆꯤꯛꯑ ꯂꯩꯔꯦ ꯅꯪ ꯉꯁꯥꯏ ꯖꯥꯗꯨ ꯇꯧꯔꯨꯕꯗꯨꯁꯨ ꯐꯠꯇ꯭ꯔꯦ
ꯑꯥ ꯄꯣꯠꯇꯦꯗ ꯃꯣꯏ ꯖꯥꯗꯨꯒ ꯆꯪ ꯄꯣꯠꯇꯦꯗ ꯑꯩꯉꯣꯟꯗ
ꯎꯝ ꯑꯗꯨꯕꯨꯗꯤ ꯂꯥꯏꯒꯤꯁꯨ ꯑꯣꯏꯔꯝꯃꯣꯏꯗ ꯑꯗꯨꯕꯨꯗꯤ ꯀꯅꯣ ꯁꯤꯡꯂꯤ ꯅꯥꯎꯔꯤꯗꯣ ꯀꯩ ꯑꯗꯨ ꯌꯦꯡꯉꯛꯄ ꯑꯣꯏꯔꯝꯒꯅꯤ
ꯂꯥꯏꯒꯤ ꯅꯠꯇꯦ ꯃꯥꯅ ꯇꯧꯔꯛꯏ ꯖꯥꯗꯨꯗꯨꯁꯨ
ꯍꯣꯏ ꯑꯗꯨꯅꯦ ꯇꯥꯟ ꯆꯥꯔꯒ ꯍꯦꯛ ꯃꯄꯥ ꯆꯥꯕ ꯑꯣꯏꯔꯝꯃꯒꯅ ꯆꯥꯅꯔꯝꯃꯅ ꯐꯕ
ꯊꯥꯎꯔꯤꯗ ꯇꯨꯡꯗ ꯃꯥ ꯍꯥꯏꯕ ꯑꯈꯣꯏꯅ ꯀꯣꯛ ꯆꯤꯛꯑꯒꯗꯤ ꯁꯤꯒꯤ ꯑ ꯃꯥꯏ ꯅꯥꯀꯟꯒꯤ ꯅꯥ ꯃꯊꯛ ꯁ꯭ꯋꯥꯏꯁꯤꯗ ꯄꯥꯏꯌꯣꯟ ꯄꯥꯏꯅꯗꯥꯏꯅꯦ ꯑꯗ ꯑꯗꯨꯗ ꯑꯗꯨꯗ ꯄꯥꯏꯒꯅꯨꯅ ꯁ꯭ꯋꯥꯏ ꯂꯨꯈꯝ ꯁ꯭ꯋꯥꯏꯗꯩ ꯈꯤꯇꯪ ꯆꯠꯊꯔꯒ ꯁꯥꯏꯠ ꯑꯅꯤꯒꯤ ꯀꯩꯅꯣ ꯃꯔꯤꯁꯤꯗ ꯑꯣꯏꯅ ꯄꯥꯏꯌꯦꯕ ꯃꯥꯅ
ꯎꯝ
ꯑꯗꯨ ꯇꯧ ꯑꯗꯨꯃꯥꯏꯅ ꯇꯧꯔꯛꯄꯩ ꯋꯥꯅꯤꯗ ꯀꯩꯁꯨ ꯐꯠꯇꯦꯗ ꯑꯩꯅ ꯈꯔꯒ ꯂꯥꯏꯇꯤꯟꯒ ꯈꯔ ꯀꯩꯅꯣ ꯇꯧꯒꯟꯗ꯭ꯔꯦ ꯊꯥꯖꯒꯟꯗ꯭ꯔꯦ
ꯎꯝ ꯑ ꯅꯨꯡꯗꯥꯡ ꯀꯩꯖꯥꯡ ꯊꯣꯡ ꯇꯥꯔꯦ
ꯈꯪꯗꯦꯗ ꯅꯥꯎꯕꯤ ꯆꯥꯛꯁꯨ ꯆꯥꯅꯤꯡꯗꯦ ꯉꯁꯥꯏ ꯆꯥꯒꯤꯝꯗꯨꯅ ꯑꯗꯨꯝ ꯊꯜꯂꯒꯁꯨ ꯂꯩ ꯒ꯭ꯌꯥꯟ ꯑꯝ ꯇꯥ ꯇꯥꯗꯦ ꯏꯁꯥꯖꯦ
ꯑꯩꯁꯨ ꯆꯧ ꯆꯥꯁꯤꯜꯂꯨꯕꯩꯔꯥ ꯀꯩꯅꯣ ꯆꯥꯅꯤꯡꯇꯦ
ꯎꯝ ꯀꯔꯤ ꯇꯧꯗꯣꯏꯅꯣ ꯈꯪꯗꯦ ꯀꯩꯊꯦꯜꯗꯩ ꯌꯧꯔꯛꯏꯅꯦ ꯀꯩꯁꯨꯝꯁꯨ ꯂꯩꯔꯛꯇꯦ ꯑꯩꯁꯨ ꯇꯟꯗꯅ ꯀꯣꯀ ꯆꯤꯛꯄ ꯂꯣꯛꯁꯨ ꯈꯔ ꯆꯦꯟꯕꯕꯁꯤꯅꯁꯨ ꯑꯣꯏꯗꯣꯏꯅꯦꯕ ꯑꯩꯒꯤ ꯑꯍ ꯍꯝ ꯀꯣꯛ ꯆꯤꯛ ꯏꯖꯦ
ꯎꯝ ꯇꯣꯔꯕꯣꯠ ꯍꯦꯛꯑ ꯆꯝꯐꯨꯠ ꯆꯥꯔꯖꯤꯔꯣ
ꯍꯣ ꯍꯣꯏ ꯇꯣꯔꯕꯣꯠ ꯍꯦꯛꯑꯒ ꯇꯣꯔꯕꯣꯠ ꯍꯦꯛꯑ ꯊꯣꯡꯕꯗꯨꯁꯨ ꯉꯥ ꯑꯌꯥꯏ ꯑꯔꯥꯛ ꯈꯔ ꯍꯥꯞꯄꯗꯤ ꯍꯥꯎꯒꯗꯕꯅꯤ ꯅꯠꯇ꯭ꯔꯗꯤ ꯍꯥꯎꯇꯦꯍꯦ
ꯑꯗꯨꯅꯦ
ꯏꯆꯦ ꯊꯨꯕꯤꯆꯥꯗꯁꯨ ꯏꯆꯦ ꯊꯣꯕꯤꯆꯥꯗꯁꯨ ꯐꯖ ꯅ ꯍꯥꯏꯔꯒ ꯑꯝꯇ ꯍꯥꯞꯄꯤ ꯇꯥꯔꯦ
ꯎꯝ
ꯇꯨꯟꯗꯣꯜ ꯍꯣꯏꯗꯁꯨ ꯑꯩꯅ ꯉꯥꯍꯥꯟꯗꯩ ꯈꯟꯕꯨꯗꯤ ꯈꯜꯂꯦꯕ ꯏꯆꯦ ꯕꯤꯗ꯭ꯌꯥ ꯍꯣꯏ ꯔꯕꯤꯅꯥ ꯍꯣꯏ ꯃꯌꯥꯝ ꯂꯩꯗꯅ ꯗꯨꯟꯗꯣꯟ ꯖꯨ ꯂꯩꯗꯅ ꯑꯗ ꯑꯩꯅ ꯑꯃꯨꯛ ꯑꯦꯛꯁꯄ꯭ꯂꯦꯟ ꯇꯧꯕꯗ ꯀꯨꯏ ꯀꯨꯏ ꯆꯪꯕꯅꯤꯅ ꯅꯪꯉꯣꯟꯗꯗꯤ ꯌꯥꯔꯁꯨ ꯌꯥꯗ꯭ꯔꯁꯨ ꯍꯥꯏꯕꯗꯨ ꯂꯥꯏꯅ
ꯑꯩꯅ ꯉꯔꯥꯡꯒ ꯀꯩꯅꯣꯕꯨꯗꯤ ꯄꯜꯂꯝꯕꯅꯤ ꯃꯣꯏꯗꯁꯨ
ꯌꯥꯒꯤꯗ꯭ꯔꯗꯤ ꯑꯃꯨꯛ ꯌꯥꯒꯤꯗ꯭ꯔꯗꯤ ꯑꯃꯨꯛ ꯑꯩꯅ ꯍꯥꯏꯖꯟꯅꯕꯁꯨ ꯑꯃꯨꯛ ꯃꯥꯟꯕꯁꯨ ꯌꯥꯏ ꯌꯥꯒ꯭ꯔꯗꯤ ꯐꯕꯀꯣ
ꯍꯣꯏ
ꯇꯝꯕ ꯉꯝꯕ ꯅꯠꯇꯦ ꯍꯧꯖꯤꯛꯐꯥꯎ ꯗꯥ ꯑꯗꯨꯝ ꯌꯥꯗꯗꯅ ꯂꯩ
ꯀꯩꯅꯣ ꯃꯥꯥꯏ ꯌꯥꯗꯔꯤꯕꯣ
ꯃꯥꯒꯤꯖꯦ ꯋꯥꯔꯤꯖꯤꯖꯨꯁ ꯑꯃꯨꯛꯇꯪ ꯁꯥꯟꯅꯒꯤꯕꯁꯦ ꯑꯥ ꯐꯔꯛ ꯈꯔ ꯇꯥꯒ꯭ꯔꯦꯕ ꯍꯥꯏꯕꯗꯤ ꯂꯥꯡꯖꯟ ꯈꯣꯠꯆꯟꯕꯁꯨ ꯈꯔ ꯌꯥꯎꯒ꯭ꯔꯦ ꯑꯗꯨ ꯒ꯭ꯌꯥꯟ ꯐꯖꯅ ꯇꯥꯔꯒ ꯁꯥꯟꯅ ꯒꯤꯗꯕ ꯍꯥꯏ ꯇꯔꯦꯅꯦ ꯑꯃꯗꯨ ꯌꯥꯒꯤꯗ꯭ꯔꯖꯨ ꯑꯅꯤꯔꯛ ꯑꯍꯨꯝꯂꯛ ꯀꯨꯝꯕ ꯁꯥꯟꯅꯔꯗꯤ ꯒꯌꯥꯟ ꯇꯥ ꯗꯣ ꯃꯥꯗꯤ ꯑꯩꯅ ꯁꯨꯝ ꯊꯦꯡꯁꯨ ꯊꯦꯡꯅꯗꯦ ꯑꯗꯩꯗꯤ ꯋꯥꯔꯤ ꯁꯥꯟꯅꯅꯤꯡꯉꯥꯏꯁꯨ ꯂꯩꯇꯦ ꯑꯗꯨꯅꯣꯏ ꯁꯥꯟꯗꯕ ꯏꯅꯝꯃꯩ ꯐꯣꯟ ꯗꯥꯏꯔꯦꯛ ꯑꯣꯏꯔꯗꯤ ꯑꯩꯅ ꯍꯦꯛ ꯊꯦꯡꯅꯕ ꯈꯨꯗꯤꯡꯒꯤ ꯆꯥꯛ ꯊꯣꯡꯉꯝꯗꯥꯏꯗ ꯑꯣꯏꯒꯦꯔꯥ ꯑꯃꯗ ꯑꯣꯏꯒꯦꯔꯥ ꯐꯖꯟꯅ ꯍꯥꯏꯔꯒ ꯇꯧꯗꯧꯗꯣ ꯃꯥꯗꯤ ꯑꯗꯨꯁꯨ ꯅꯠꯇꯦ ꯗꯨꯒꯤꯅꯤꯗ ꯗꯨꯅ ꯐꯔꯛ ꯇꯥꯕ ꯗꯤ ꯅꯪ ꯁꯤ ꯑꯃꯨꯛ ꯂꯣꯏꯔꯒ ꯁꯤꯍꯣꯏ ꯇꯧꯒꯦ ꯍꯥꯏꯔꯣ ꯑꯩꯒ ꯑꯃꯨꯛ ꯇꯧꯅꯁꯦ ꯍꯥꯏꯔꯣ ꯀꯃꯥꯏ ꯇꯧꯁꯦꯕ
ꯑꯈꯣꯏꯅꯦ ꯅꯤ ꯑꯗꯨꯝ ꯁꯥꯟꯅꯕ ꯌꯥꯒꯤꯗ꯭ꯔꯥ ꯍꯥꯏꯁꯦ
ꯌꯥꯏ
ꯑꯣ ꯎꯝ ꯌꯥꯔꯗꯤ ꯁꯥꯟꯅꯔꯁꯨ ꯌꯥꯏ ꯈꯣꯏꯗꯤ ꯍꯥꯥ
ꯄꯥꯝꯁ꯭ꯔꯗ ꯍꯪꯁꯤꯔꯣ
ꯑꯝ
ꯀꯩꯗꯧꯔꯤꯒꯦ ꯀꯃꯥꯏꯅ ꯇꯧꯔꯒꯦꯅ
ꯋꯥꯔꯤꯗꯤ ꯃ꯭ꯔꯁꯤꯒ ꯁꯥꯟꯅꯕꯅꯕꯨ ꯍꯦꯟꯅ ꯅꯨꯡꯉꯥꯏ ꯏꯕꯦꯝ
ꯑꯥ ꯑꯥ
ꯁꯨꯝ ꯍꯦꯛ ꯂꯩꯗꯅ ꯉꯥꯡꯅ ꯁꯛꯅꯕꯗ ꯅꯨꯡꯉꯥꯏꯕ ꯑꯥꯅ
ꯑꯥ
ꯑꯗꯅꯦ
ꯍꯣꯏ ꯍꯣꯏ ꯑꯗꯨꯗꯤ ꯊꯝꯃꯒꯦ
ꯊꯝꯃꯒꯦ ꯍꯥꯏꯔꯣ
ꯑ ꯊꯝꯃꯒꯦ ꯃ꯭ꯔꯁꯤꯅꯕꯨ ꯆꯨꯝꯅꯩ ꯀꯣꯜꯗꯕꯨ ꯀꯣꯜꯕꯨ ꯇꯧꯔꯛꯇꯣꯔꯦ ꯊꯝꯃꯒꯦ ꯊꯝꯃꯒꯦ
ꯑꯥ ꯃꯁꯤꯗ ꯍꯪꯉꯣ ꯁꯪꯕ꯭ꯔ ꯍꯥꯏꯅ ꯊꯕꯛ ꯃꯃꯥꯅ ꯐꯣꯟ ꯇꯧꯔꯛꯀꯦ ꯍꯥꯏ ꯑꯦꯅ ꯎꯝ ꯕꯥꯏ